ꯍꯂꯣ
ꯎ ꯇꯥꯕ꯭ꯔꯣ
ꯍꯥꯥ
ꯇꯥꯕ꯭ꯔꯣ ꯍꯧꯖꯤꯛꯇꯛꯇꯤ ꯇꯥꯈ꯭ꯔꯦꯀꯣ ꯉꯁꯥꯏꯒꯤꯗꯣ ꯕꯤ ꯑꯦꯠ ꯍꯥꯏꯕꯅꯦ ꯅꯪ ꯕꯤ ꯑꯦꯗ ꯇꯝꯈꯤꯔꯣ ꯍꯥꯏꯕꯅꯦ
ꯑ
ꯆꯍꯤ ꯀꯌꯥ ꯀꯌꯥ
ꯑꯅꯤ ꯆꯍꯤ ꯑꯅꯤ
ꯆꯍꯤ ꯑꯅꯤ ꯑꯦꯝ ꯑꯦꯁꯨ ꯑꯗꯨꯝ ꯇꯝꯔꯒ ꯒꯦꯠꯁꯨ ꯇꯝꯒꯦꯔꯥ ꯀꯃꯥꯏꯅ ꯇꯧꯒꯦꯔꯥ
ꯑꯗꯨ ꯌꯥꯗꯕ ꯃꯥꯜꯂꯦ ꯌꯥꯗꯤ ꯌꯥꯏ ꯍꯥꯏꯌꯦ ꯑꯗꯨ ꯈꯪꯗꯦ
ꯑꯗꯨꯗꯤ ꯑꯦꯝ ꯑꯦ ꯑꯃꯨꯛ ꯂꯣꯏꯔꯒ ꯑꯃꯨꯛ ꯕꯤ ꯑꯦꯗ ꯇꯝꯅꯤꯡꯉꯥꯏ ꯀꯣ
ꯈꯪꯗꯦ ꯄꯩꯁꯥꯒꯤ ꯄꯩꯁꯥꯒꯤ ꯆꯥꯡꯗꯣ ꯌꯦꯡꯉꯒ ꯇꯧꯗꯣꯏꯅꯤ
ꯄꯩꯁꯥ ꯂꯩꯈꯤꯅꯤꯗ ꯅꯈꯣꯏꯗꯤ
ꯂꯩꯇꯦ ꯄꯩꯁꯥ ꯀꯥꯏꯗꯒꯤ ꯍꯧꯖꯤꯛ ꯍꯧꯖꯤꯛ ꯒꯥꯔꯤꯁꯨ ꯆꯦꯟꯗ꯭ꯔꯦ ꯄꯣꯠ ꯆꯩꯩ ꯌꯣꯟꯅꯤꯡꯉꯥꯏꯁꯨ ꯂꯩꯇꯦ
ꯅꯨꯆ ꯅꯅꯥꯔꯁ ꯇꯧꯕ ꯅꯠꯇ꯭ꯔꯣ
ꯅꯪ ꯅꯪꯒꯤꯗꯤ ꯀꯔꯤ ꯀꯔꯤ ꯄ꯭ꯂꯥꯟ
ꯑꯩꯗꯤ ꯂꯥꯏꯔꯤꯛ ꯇꯝꯃꯔꯣꯏ ꯑꯗꯣꯕ ꯊꯕꯛ ꯇꯧꯕ ꯆꯠꯀꯅꯤ
ꯀꯥꯏꯗ
ꯏꯕꯨꯡ ꯃꯅꯥꯛꯇ
ꯀꯨꯝꯁꯤꯔꯣ
ꯍꯣꯏ ꯖꯨꯂꯥꯏ ꯋꯥꯏꯗ ꯆꯁꯤꯔ ꯈꯟꯕꯅꯦ
ꯑꯦꯁ ꯃꯤꯦꯗꯤꯌꯝꯩꯀ
ꯑꯁ ꯈꯪꯗꯦꯀꯣ ꯏꯟꯇꯔꯚꯤꯌꯨꯒꯨꯝꯕ ꯖꯥ ꯖꯥꯠ ꯇꯧꯔꯗꯤ ꯑꯁ ꯀꯃꯥꯏꯅ ꯇꯧꯒꯦꯔ ꯍꯥꯏꯕꯗꯣ ꯑꯩꯁ ꯌꯥꯝ ꯋꯥꯔꯒ ꯂꯩꯌꯦ
ꯑꯣ ꯀꯝ ꯈꯥ ꯂꯅꯗ
ꯎꯝ
ꯐꯪꯒꯅꯤ ꯐꯪꯒꯅꯤ
ꯑꯗꯣ ꯑꯦꯝ ꯑꯦꯒꯨꯝꯕ ꯇꯝꯅꯤꯡꯉꯗꯤ ꯏꯪ ꯉꯧꯗ ꯇꯧꯁꯤꯔꯥ ꯈꯟꯕꯅꯦ
ꯑꯣ ꯑꯗꯨ ꯑꯗꯨꯁꯨ ꯇꯧ ꯍꯣꯏ ꯁꯔꯇꯤꯐꯤꯀꯦꯠ ꯄꯥꯏꯅꯅꯕ ꯀꯣ
ꯑꯗꯨꯁꯨ ꯏꯃꯤꯁꯟ ꯃꯃꯜ ꯍꯪꯉꯔꯒ ꯅꯥꯏꯟ ꯊꯥꯎꯖꯟ ꯍꯥꯏꯌꯦ ꯑꯩ ꯎꯝ
ꯅꯥꯏꯟ ꯊꯥꯎꯖꯟ ꯑꯦꯁ ꯑꯁꯤꯗꯒꯤ ꯌꯥꯝꯃꯦ ꯑꯁꯤꯗꯒꯤ ꯀ ꯌꯥꯝꯃꯦ ꯑꯗꯨꯗꯤ
ꯎꯝ ꯏꯝꯐꯥꯜꯗꯒꯤꯌꯥꯔ
ꯎ ꯑꯁꯤꯗꯗꯤ ꯁꯚꯦꯟ ꯁꯚꯦꯟ ꯂꯧꯋꯦ ꯅꯍꯥꯟꯗꯣ
ꯑꯦꯃꯤꯒꯤꯀꯣ
ꯑꯥ ꯑꯗꯣ ꯋꯥꯟ ꯊꯥꯎꯖꯟ ꯑꯃꯨꯛ ꯔꯤꯐꯟ ꯇꯧꯕꯤꯌꯦ ꯃꯣꯏꯗꯣ
ꯅꯨꯄꯤ ꯇꯧꯕ꯭ꯔꯥ
ꯍꯥꯥ
ꯅꯆꯦ ꯇꯧꯕ꯭ꯔꯥ
ꯀꯦ
ꯑꯣ ꯅꯪꯅꯤꯀꯣ ꯑꯣ ꯅꯪ ꯏꯃꯦ ꯀꯥꯈ꯭ꯔꯦꯀꯣ ꯑꯩ ꯀꯥꯎꯋꯦ ꯑꯩ ꯀꯥꯎ ꯑꯗꯨꯗꯤ ꯅꯪ ꯏꯅꯧꯗꯨꯁꯨ ꯇꯝꯕ ꯑꯗꯨꯒ ꯑꯦꯝ ꯌꯨꯗꯨꯁꯨ ꯇꯝꯕꯀꯣ
ꯏꯛꯅꯧ ꯍꯥꯏꯔꯤ
ꯅꯪ ꯏꯒꯅꯧꯒꯤ ꯍꯥꯏꯕ ꯅꯠꯇ꯭ꯔꯣ ꯑꯗꯨꯗꯣ
ꯑꯩ ꯏꯛꯅꯧꯗ ꯇꯝꯗꯦ ꯁꯤ ꯗꯤ ꯑꯦꯝꯗ ꯇꯝꯕꯅꯦ
ꯑꯣ ꯑꯁ ꯈꯪꯗ꯭ꯔꯤꯗ ꯄꯨꯟꯁꯤꯁꯦ
ꯉꯁꯤꯗꯤ ꯀꯥꯏ ꯆꯠꯇꯣꯏꯕ
ꯌꯨꯝꯗ ꯑꯗꯨꯝ ꯂꯩꯒꯅꯤ ꯀꯣꯏꯕ ꯃꯐꯝꯁꯨ ꯂꯩꯇꯦ
ꯑꯗꯣ ꯀꯩꯅꯣ ꯐꯧ ꯊꯥꯕ ꯍꯧꯔꯕꯣ ꯅꯣꯏ
ꯀꯩ ꯍꯥꯏꯕ꯭ꯔꯥ
ꯐꯧ ꯊꯥꯕ ꯍꯧꯔꯕꯕ ꯂꯧꯗ
ꯎꯝ ꯑꯩꯈꯣꯏꯀꯣ
ꯎꯝ
ꯀꯩꯅꯣ ꯇꯧꯋꯦ ꯑꯗꯨꯝ ꯗꯦꯛ ꯊꯥꯎꯕꯗꯣ ꯈꯪꯗꯦ ꯑꯩꯁꯨ ꯂꯣꯏꯈ꯭ꯔꯦ ꯂꯣꯏꯗꯤ ꯂꯣꯏꯈ꯭ꯔꯦ
ꯎꯝ
ꯂꯥꯁ ꯁꯇꯔꯗꯦ
ꯑꯗꯣ ꯀꯩ ꯅꯣꯏꯒꯤ ꯅꯅꯥꯎ ꯅꯨꯄꯥꯗꯣ ꯎ ꯃꯥ ꯀ꯭ꯂꯥꯁ ꯇꯦꯟ ꯊꯥꯔꯕꯣ
ꯏꯅꯥꯎ ꯅꯨꯄꯥ ꯂꯥꯁꯗꯔꯥ ꯑ ꯑꯗꯨꯗꯣ ꯀ꯭ꯂꯥꯁ ꯅꯥꯏꯟ
ꯅ ꯑꯣ
ꯎꯝ ꯇꯤ ꯌꯒꯗꯧꯔꯦ
ꯎꯝ
ꯌꯥꯝ ꯆꯨꯏꯀꯣ
ꯑꯟꯊꯑꯦ ꯍꯣꯏ
ꯎꯝ ꯏꯅꯥꯎ ꯅꯨꯄꯥꯗꯣ ꯀꯗꯥꯏꯗ ꯇꯝꯒꯦ ꯍꯥꯏꯕ꯭ꯔꯥ
ꯃꯥꯁꯨ ꯑꯦꯝꯗ
ꯌꯦꯗꯥ ꯑꯣ ꯀꯩ ꯑꯣꯅꯔꯁ ꯂꯧꯕ꯭ꯔꯥ
ꯏꯖꯨꯀꯦꯁꯟꯗ ꯃꯥꯗ ꯂꯥꯏꯔꯤꯛ ꯄꯥꯅꯤꯡꯉꯥꯏ ꯌꯥꯝ ꯇꯜꯂꯦꯕ ꯑꯗꯨꯒꯤ ꯏꯖꯨꯀꯦꯁꯟ ꯂꯧꯍꯟꯕꯅꯦ ꯑꯩꯅ
ꯑꯣ ꯑꯣ ꯅꯪꯅ ꯇꯧꯕꯤꯕ꯭ꯔꯥ ꯌꯥꯝ ꯐꯩ ꯌꯥꯝ ꯐꯩ
ꯂꯥꯏꯔꯤꯛ ꯄꯥꯗꯦꯕ ꯃꯥꯗꯣ
ꯎꯝ ꯄꯔꯥꯎꯅꯤꯗ ꯅꯪ ꯅꯪ ꯅꯪ ꯂꯩꯃꯤꯟꯅꯕꯅꯤꯅ
ꯑꯦ ꯑꯦ ꯑꯦ ꯑꯦ ꯑꯩꯉꯣꯟꯗ ꯑꯩꯉꯣꯟꯗ ꯃꯥꯅ ꯇꯧꯔꯤꯁꯦ ꯑꯩꯁꯦ ꯏꯟꯕꯤꯖꯤꯕꯜꯅꯦ ꯃꯥꯒꯤꯗ
ꯎꯝ
ꯃꯥꯅ ꯇꯧꯅꯤꯡ ꯇꯧꯅꯤꯡꯕ ꯈꯠꯄ ꯇꯧꯔꯒ ꯂꯩꯔꯦ
ꯑꯩꯈꯣꯏ ꯏꯅꯥꯎꯅꯨꯄꯥ ꯖꯂꯣꯡ ꯉꯝꯒꯦ ꯀ꯭ꯂꯥꯁꯃꯦꯠꯁꯨ ꯑꯗꯨꯃꯥꯏꯅ ꯇꯧꯕꯅꯦ
ꯎꯝ ꯃꯣꯏꯒꯤ ꯍꯩꯩꯅꯕꯤꯅꯦ ꯃꯣꯏꯒꯤ ꯃꯣꯏꯒꯤ ꯍꯅꯥꯕꯤꯅꯦ ꯑꯣ ꯑꯗꯣ ꯅꯨꯄꯥꯗꯣ ꯑꯩꯒꯤ ꯀꯩꯅꯣꯗ ꯏꯅꯥꯎ ꯅꯨꯄꯥꯗ ꯀꯣ ꯇꯧꯔꯛꯑꯗꯤ ꯅꯣꯛꯅꯤꯡꯕꯁꯤꯗꯤꯀꯣ
ꯑꯣ
ꯖꯥꯠ ꯖꯥꯠ ꯉꯥꯡꯉꯦ ꯀꯔꯤꯅꯣ ꯃꯥꯒꯤ ꯇꯣꯄꯤꯛꯇꯣ ꯋꯥꯠ
ꯍꯣꯏ ꯖꯥꯖꯥꯠ ꯉꯥꯡꯉꯒ ꯑꯗꯨꯝ ꯇꯨꯃꯤꯟꯅ ꯂꯩ ꯑꯗꯤ ꯃꯥꯅ ꯉꯥꯡꯗꯕꯒꯨꯝꯅ ꯎꯝ ꯚꯗꯤꯑꯣ ꯀꯣꯜ ꯑꯗꯨꯝ ꯇꯧꯔꯛꯄ꯭ꯔꯥ
ꯉꯥꯏꯈꯣꯀꯣ ꯑꯗꯨꯝ ꯄꯥꯏꯌꯣ ꯑꯩ
ꯂꯧꯧꯒꯦ ꯍꯥꯏꯕ꯭ꯔꯥ
ꯑꯗꯣ ꯀꯩꯅꯣ ꯅꯪ ꯀꯔꯤ ꯍꯥꯏꯕ꯭ꯔꯥ ꯅꯅꯥ ꯅꯨꯄꯤ ꯏꯅꯥ ꯅꯨꯄꯤꯗꯣ
ꯇꯥꯗꯤꯅꯦ ꯑꯃꯨꯛ ꯍꯥꯏꯌꯣ
ꯅꯥ ꯅꯨꯨꯄꯤꯤꯗꯣ
ꯕꯥꯏ
ꯑꯣ
ꯑꯃꯨꯛ ꯍꯥꯏꯌꯣ ꯍꯥꯏꯕ
ꯏꯅꯥꯎ ꯅꯨꯄꯤꯗꯣ
ꯏ ꯐꯖꯅ ꯇꯥꯗꯦ ꯑꯩꯒꯤ ꯑꯉꯥꯡꯁꯦ ꯃꯣꯍꯣ
ꯅꯔꯁꯤꯡ ꯇꯝꯕ꯭ꯔꯥ
ꯅꯪ ꯉꯥꯡꯕꯗꯣ ꯇꯥꯗꯤꯅꯦ
ꯅꯔꯁꯤꯡ ꯇꯝꯕ꯭ꯔꯥ ꯍꯥꯏꯕ
ꯍꯖꯕꯤ ꯇꯥꯗꯦ ꯅꯈꯣꯏꯅꯤ ꯕꯔꯥ ꯂꯩꯕꯅꯦꯀꯣ ꯇꯥꯕ꯭ꯔꯣ ꯍꯥ
ꯍꯧꯖꯤꯛꯀꯤ ꯀꯧꯔꯕꯣ ꯃ꯭ꯔꯦ
ꯍꯥꯎ ꯑ ꯇꯥꯔꯦ ꯅꯅꯤꯋꯡꯅ ꯑꯣꯏꯔꯝꯒꯅꯤ ꯍꯣꯏ
ꯑꯅꯤ ꯂꯤ ꯑꯅꯤꯒ ꯀꯩꯅꯣ ꯇꯧꯕ
ꯎꯝ ꯅꯆꯦꯅ ꯄꯤꯕ꯭ꯔꯥ ꯑꯣꯔ ꯅꯄꯥꯅ ꯄꯤꯕ꯭ꯔꯥ ꯄꯩꯁꯥꯗꯣ ꯔꯦꯟ ꯃꯃꯟꯗꯣ
ꯄ ꯀꯥꯏ ꯄ ꯀꯥꯏ ꯇꯧꯔꯔꯤꯗꯤ
ꯑꯪ ꯈꯥꯏ ꯇ ꯈꯥꯏ ꯄꯊ ꯐ ꯍꯖ ꯇꯥꯡꯒꯦ ꯍ
ꯏꯆꯦꯅꯀꯣ ꯂꯤꯁꯤꯡ ꯂꯤꯁꯤꯡ ꯑꯅꯤ ꯄꯤꯔꯦꯗꯅ ꯂꯨꯄꯥꯅ ꯂꯤꯁꯤꯡ ꯑꯃ ꯗ ꯑꯃꯒ ꯑꯃ ꯉꯥ ꯊꯥꯔꯛ ꯆꯀꯅꯤꯕ ꯆ ꯆꯥꯥꯝꯃꯉꯥ ꯑꯗꯨꯗ ꯑꯃꯨꯛ ꯑꯗꯣ ꯃꯦꯅꯦꯁ ꯇꯧꯔꯅꯦꯕ
ꯎꯝ ꯍꯟꯗꯛꯀꯥꯟ ꯅꯣꯅꯤꯗ ꯂꯩꯕ꯭ꯔꯥ ꯀꯃꯥꯏꯅ ꯇꯧꯕ꯭ꯔꯥ ꯕꯥꯕꯥ
ꯀꯅꯥꯅꯣ ꯏꯆꯦ ꯑꯃ ꯑꯃ ꯑꯣ꯫
ꯅꯨꯄꯤ ꯅꯔꯁꯇꯣ꯫
ꯑ ꯑ ꯑ ꯂꯩꯌꯦ ꯃꯥ ꯀꯩꯅꯣ ꯈꯨꯟꯗ
ꯎꯝ ꯎꯗꯕ ꯀꯏꯔꯅꯦ
ꯑꯗꯨꯝ ꯀꯩꯅꯣ ꯅꯣꯅꯤ ꯅꯣꯅꯦꯗ ꯑꯗꯨꯝ ꯂꯥꯛꯑꯣ ꯎꯒꯅꯤ ꯃꯥ ꯂꯩꯔꯝꯒꯅꯤ
ꯎꯝ
ꯅꯨꯡꯁ
ꯑꯩ ꯑꯩꯅ ꯍꯥꯏꯕꯗꯣ
ꯎꯝ ꯉꯁꯤ ꯉꯁꯤ ꯎꯝ
ꯒ꯭ꯌꯥꯟ ꯇꯥꯗꯦ
ꯁꯟꯅꯤ ꯑꯣꯏꯕ꯭ꯔꯥ ꯍꯥꯏꯕ
ꯑꯣ ꯑꯣ ꯑꯣ ꯈꯪꯗꯦ
ꯃꯄꯥꯟ ꯊꯣꯛꯄ ꯒꯤꯅꯤ
ꯈꯪꯗ ꯍ
ꯐꯖꯅ ꯂꯩꯌꯨꯀꯣ ꯂꯥꯏꯔꯤꯛꯁꯨ ꯐꯖꯅ ꯄꯥꯔꯣ
ꯅꯪꯗꯤ ꯄꯤ ꯑꯩꯆ ꯗꯤ ꯇꯝꯒꯅꯤꯅ ꯇꯥꯏꯒꯀꯣ ꯅꯪ ꯅꯍꯥꯟ ꯍꯥꯏꯕꯗꯣ
ꯎꯝ
ꯗꯣꯛꯇꯔ ꯂꯨꯀꯥꯎꯂꯤꯌꯨ ꯀꯧꯅꯤ ꯀꯣ
ꯍꯦꯟ ꯑꯃꯨꯛ ꯐꯔꯥꯁꯦ
ꯍꯥ